ꯍꯜꯂꯣ
ꯑꯣ ꯇꯥꯕ꯭ꯔꯣ
ꯇꯥꯕ꯭ꯔꯣ ꯍꯣꯏ ꯇꯥꯏꯌꯦ ꯐꯖꯅ ꯇꯥꯏꯌꯦ ꯅꯪꯗꯤ
ꯍꯣꯏ ꯐꯖꯅ ꯇꯥꯏ ꯑꯩꯁꯨ ꯍꯦꯟꯖꯟꯅ ꯆꯥꯛ ꯆꯥꯔꯒ ꯑꯗꯨꯃꯥꯏꯅ ꯐꯝꯕꯒ ꯂꯩꯌꯦ ꯅꯪꯗꯤ
ꯎꯝ ꯑꯣ ꯑꯩꯗꯤ ꯌꯥꯛ ꯆꯣꯗ꯭ꯔꯤ ꯑꯗꯨ ꯂꯩꯌꯦꯗ ꯑꯩꯒꯤ ꯏ ꯏꯁ ꯎꯝ ꯍꯣꯏ ꯊꯤꯡꯈ꯭ꯔꯦ ꯑꯗꯨꯁꯨ ꯑꯩꯒꯤ ꯍꯧꯖꯤꯛꯇꯛꯇ ꯆꯥꯡ ꯊꯣꯡꯒꯦꯕ ꯑꯩꯒꯤ ꯂꯥꯎꯅꯅ ꯀꯣ ꯀꯔꯤ ꯆꯥꯔꯦ ꯀꯩ ꯆꯥꯛ ꯆꯥꯕ
ꯑꯩꯈꯣꯏꯗꯣ ꯉꯁꯤꯗꯣ ꯌꯦꯡ ꯑꯗꯨꯒ ꯌꯦꯡ ꯑꯗꯨꯒ ꯑꯂꯨ꯫
ꯑꯣ ꯈꯕ꯭ꯔꯥ
ꯐ ꯅꯈꯣꯏꯅ ꯃꯁꯂ ꯄꯨꯝꯄꯥ ꯌꯥꯝ ꯍꯥꯞꯈ꯭ꯔꯦ ꯃꯈꯣꯏꯅ ꯍꯣꯏ ꯃꯈꯣꯏꯅ ꯃꯁꯂꯥ ꯌꯥꯝ ꯍꯥꯞꯄ꯭ꯔꯒ ꯀꯣ
ꯑꯣ ꯑꯣ ꯑꯗꯨ ꯄꯤꯁ ꯀꯌꯥ ꯄꯤꯕ꯭ꯔꯥ ꯑꯃꯗ ꯃꯤ ꯑꯃꯗ ꯄꯤꯁ ꯀꯌꯥ ꯀꯌꯥ ꯄꯤꯕ꯭ꯔꯥ ꯏꯟꯁꯥꯟꯗ꯫
ꯄꯤꯁꯀꯨꯝꯕꯗꯨ ꯄꯤꯗꯦ ꯑꯗꯨ ꯑꯗꯨ ꯀꯣꯝꯄꯥꯇ ꯍꯥꯞꯄꯦ ꯑꯗꯨꯒ ꯄꯤꯌꯦ ꯑꯗꯨꯗꯤ ꯑꯗꯨꯅ ꯑꯩꯈꯣꯏꯗꯤ ꯀꯥꯎꯟ ꯇꯧꯗꯦ꯫
ꯑꯣ
ꯑ
ꯑꯗ ꯑꯣ ꯍꯧꯖꯤꯛꯀꯥꯟꯗꯤꯀꯣ ꯊꯥꯟꯖꯤꯡ ꯊꯥꯟꯖꯤꯡ ꯌꯥꯎꯈ꯭ꯔꯦꯕ ꯊꯥꯟꯖꯤꯡ
ꯊꯥꯡꯖꯤꯡꯗꯣ ꯌꯥꯝ ꯂꯩꯌꯦ ꯍꯧꯖꯤꯛ꯫
ꯍꯥꯥ ꯆꯥꯅꯤꯡꯅꯦ ꯅꯪ ꯌꯨꯝ ꯂꯥꯛꯄ ꯀꯥꯟꯗꯒ ꯄꯨꯔꯥ ꯄꯤꯌꯣꯀꯣꯟꯁꯤꯅ
ꯍꯣꯏ ꯍꯣꯏ
ꯃꯥꯁꯨꯐ
ꯍ ꯍꯣꯏ ꯈꯔ ꯄꯤꯒꯦ꯫ ꯌꯥꯝ ꯄꯥꯝꯅꯗꯤ ꯌꯥꯝ ꯄꯥꯝꯅꯗꯤ ꯑꯩꯗꯤꯁꯨ ꯄꯥꯏꯕꯤꯒꯦ꯫
ꯄꯝꯃꯦꯕ
ꯑꯣ ꯍꯣꯏ ꯍꯣꯏ ꯐꯨꯜꯗ ꯄꯥꯏꯕꯤꯒꯦ꯫ ꯑꯦꯅꯂ ꯄꯥꯇꯀꯣ ꯎꯝ
ꯣ ꯍꯧꯖꯤꯣ ꯀꯌꯥ ꯀꯌꯥ ꯇꯒꯦꯔꯥ
ꯆ ꯇꯣ ꯍꯧꯖꯤꯛꯇꯣ ꯆꯥꯛ ꯆꯥꯔꯒ ꯑꯗꯨꯅ ꯐꯝꯕ ꯔꯦꯁ ꯇꯧꯔꯤꯗ ꯑꯗꯣ꯫ ꯃꯇꯝ ꯈꯔ ꯔꯦꯁ ꯇꯧꯀꯦ ꯑꯗꯨꯒ ꯂꯧꯔꯛꯏꯒꯦ ꯅꯠ ꯂꯥꯏꯔꯤꯛ ꯏꯒꯦ
ꯎꯝ ꯑꯩꯗꯤ ꯆꯥꯛ ꯆꯔꯦꯒ ꯀꯣ꯫
ꯍ ꯑ ꯍꯨ ꯀꯌꯥ ꯑꯗ ꯃꯆꯥꯒꯦ ꯃꯥ ꯃꯥ꯫
ꯍꯧꯖꯤꯛ ꯂꯣꯕꯥ ꯂꯣ ꯂꯣꯔꯤ ꯃꯇꯝ
ꯑꯥ ꯑꯥ ꯑ ꯀꯔꯤ ꯍꯦꯟꯖꯪꯅꯣ ꯊꯨꯝꯃꯦ
ꯏꯔꯨꯝꯕꯥꯗꯣ ꯏꯔꯨꯝꯕꯥ ꯇꯣꯛꯑꯦ꯫
ꯑ ꯍꯥꯎ ꯍ ꯏꯔꯝꯕꯥꯁꯨ ꯍꯥꯎꯋꯀꯣ
ꯎꯝ ꯍꯣꯏ
ꯍ ꯅꯪ ꯃꯃꯥꯗꯤ
ꯇꯨꯝ ꯈ꯭ꯔꯦꯕ
ꯑ ꯑꯣ ꯅꯁꯥꯁꯨ ꯃꯥ ꯇꯨꯝꯃꯦꯀꯣ
ꯍꯣꯏ꯫
ꯅꯁ ꯅ ꯇ ꯍꯖꯤꯁꯨ ꯍ ꯍ ꯍ ꯎꯄ ꯀꯞꯇꯗꯦ ꯑꯣ
ꯎꯝ ꯃꯗꯨ ꯐꯖꯥꯅ ꯇꯨꯃꯦ ꯍꯣꯏ ꯎꯝ
ꯎꯝ ꯍꯣ ꯍꯥꯏ ꯃꯥꯗꯨ ꯐꯖ ꯇꯃꯤꯒ ꯐꯥꯏꯀꯣ ꯎꯝ ꯅꯪꯗꯤ ꯅꯁꯤ ꯀꯔꯤ ꯀꯔꯤ ꯇꯧꯋꯦ꯫
ꯎꯝ ꯑꯁ ꯑꯣ ꯆꯥꯛꯁꯨ ꯆꯥꯛ ꯆꯥꯛꯁꯨ ꯆꯥꯗꯦ ꯑꯗꯨꯒꯤ ꯑꯗꯨꯝ ꯌꯨꯝꯗꯀꯣ ꯂꯩꯕ ꯑꯗꯨꯒꯤ ꯅꯪꯒꯤ ꯌꯨꯝꯗ꯫ ꯀꯧꯕ ꯆꯛꯄ ꯑꯗꯨ ꯑꯍꯨꯀ ꯍꯜꯂꯛꯄ ꯏꯔꯨꯕ ꯑꯗꯨꯒꯤ ꯑꯣ ꯇꯨꯝꯃꯦ ꯑꯗꯨꯒꯤ ꯍꯣ ꯀꯛꯄ ꯑꯗꯨꯝ ꯂꯩꯕ
ꯑꯣ
ꯎꯝ ꯅꯪꯗꯤ꯫
ꯃꯤꯁꯗꯈꯣꯖ ꯆꯔꯁ ꯆꯥꯛ ꯆꯥꯛꯇ ꯃꯔꯦ ꯇꯈ ꯇꯨꯝꯃꯦ ꯑꯗꯨꯅꯦ ꯆꯁꯨ ꯆꯠꯇꯗꯨꯃ ꯑꯗꯨꯃꯅ ꯔꯣꯝꯗ ꯐꯝꯕ ꯀꯁꯤꯠꯇꯨꯗꯦ
ꯍꯧꯖꯤꯛ ꯀꯟꯗꯤ ꯑꯁꯤ ꯁꯨ ꯌꯥꯝ ꯁꯥꯈ꯭ꯔꯦꯕ ꯑꯗꯨꯒꯤ ꯌꯥꯝ ꯁꯥꯏꯌꯦꯕ ꯑꯗꯨ ꯏꯚꯤꯅꯤꯡꯒꯨꯝꯕꯗꯤ ꯈꯔ ꯈꯔ ꯏꯪꯉꯦꯕ ꯑꯩꯈꯣꯏ ꯑꯩꯈꯣꯏꯒꯤ ꯑꯁꯤꯗ ꯀꯣ ꯑꯒ ꯍꯥꯐꯇ ꯌꯥꯎ ꯁꯕꯗꯨ ꯌꯥ ꯋꯥꯏꯋꯥ
ꯑꯥ
ꯍ ꯑꯝꯕꯗ ꯄꯥꯕ ꯑꯗꯨꯣꯂꯥꯞ ꯄ ꯍꯥꯏꯕꯗꯨ
ꯑꯣ
ꯎꯝ ꯎꯝ ꯅꯝꯕꯣꯏꯂꯥꯞ ꯄꯥꯏꯔꯒ ꯀꯣ ꯆꯠꯀꯦ ꯕꯖꯥꯔꯗꯁꯨ ꯆꯥꯏ ꯆꯠꯀꯦꯕ
ꯑꯥ
ꯎꯝ
ꯗ ꯌꯥꯝ ꯁꯥ ꯁꯤ ꯇꯁꯨ
ꯎꯝꯝ
ꯃꯄꯥꯟꯗ ꯊꯣꯄ ꯃꯉꯥꯏꯇꯔꯦ ꯍꯧꯖꯤꯛꯇ ꯌꯥꯝ ꯁꯥꯔꯒ ꯀꯣ ꯎ
ꯏꯁꯤꯡ ꯌꯥꯝ ꯊꯥꯛꯑꯣ
ꯍꯣꯏ ꯑꯗꯨꯅꯦ ꯊꯥꯗ꯭ꯔꯗꯤ ꯊꯥꯗ꯭ꯔꯗꯤꯗꯤꯗ꯭ꯔ ꯇꯔꯀ
ꯍꯣꯏ
ꯎꯝ ꯅꯪ ꯍꯧꯖꯤꯛꯀꯥꯟꯗ ꯑꯩꯒꯤ ꯐꯦꯟ ꯏꯅꯥꯎꯅꯨꯄꯤ ꯑꯃꯗꯨ ꯑꯣꯏ ꯁꯥꯕ꯭ꯔꯣ
ꯍꯥ
ꯑꯩꯒꯤ ꯐ꯭ꯔꯦꯟꯗꯨꯀꯣ ꯑꯩꯒꯤ ꯏꯅꯥꯎꯅꯨꯄꯤꯗꯣ
ꯑꯣ ꯍꯣꯏ ꯆꯗꯦ ꯃꯁꯁꯨ ꯍꯥꯏ ꯑꯀꯣ ꯃꯥꯗꯁꯨ ꯍꯥꯏꯌꯣ ꯋꯥꯔꯤꯔ ꯁꯅꯤꯅꯦ ꯍꯥꯏ
ꯃꯥꯗꯣ ꯍꯧꯖꯤꯛ ꯑꯁꯤꯗ ꯂꯩꯖꯦ ꯃꯥꯗꯣ ꯌꯨꯝꯗ ꯆꯠꯈ꯭ꯔꯦ
ꯑꯣ
ꯑꯗꯨꯅꯦ ꯑꯩꯁꯨ ꯈꯟꯖꯦ ꯃꯥꯗꯨ
ꯑꯗꯨꯃꯗꯣ ꯎꯝ ꯀꯗꯣꯅꯥꯏ ꯍꯜꯂꯛꯀꯦꯔꯥ
ꯑ ꯑꯌꯔ ꯇꯂ ꯀꯅꯤ ꯃꯥ
ꯑ ꯍꯌꯦꯡꯀꯣ
ꯍ
ꯑꯣ ꯃꯥꯒꯤ ꯌꯨꯝ ꯑꯗꯨꯗ ꯂꯩꯕ꯭ꯔꯥ
ꯍꯣꯏ ꯃꯒꯤ ꯌꯨꯝꯗ ꯑꯁꯤꯗ ꯂꯩꯌꯦ ꯂꯥꯁ ꯇꯥꯏꯝ ꯑꯪꯀꯜꯒꯨꯝꯕ ꯎꯝ ꯀꯠꯇ ꯇꯣ ꯈꯝꯕ꯭ꯔꯣ
ꯍꯣꯏ ꯍꯣꯏ
ꯁꯣꯝ ꯁꯥꯏꯠꯇ ꯂꯩꯌꯦ ꯃꯈꯣꯏꯒꯤꯁꯨ ꯁꯣꯝ ꯁ꯭ꯥꯏꯗ ꯂꯩꯌꯦ
ꯑꯣ
ꯑꯗꯨ ꯃꯈꯣꯏꯒꯤ ꯑꯪꯀꯜꯒꯤ ꯇꯨ ꯂꯦꯟꯅ ꯊ꯭ꯔꯤꯀꯣ ꯃꯈꯣꯏꯒꯤꯅ ꯑꯃꯅꯤ ꯂꯩꯇ꯭ꯔꯣ ꯑ
ꯃꯗꯨ ꯌꯥꯝ ꯐꯖꯩꯕ ꯃꯣꯁꯛꯇꯣ
ꯅꯪ ꯏꯃꯤꯠꯇ ꯃꯥꯅ ꯍꯦꯟꯅ ꯐꯖꯩꯔꯦꯀꯣ
ꯃꯕꯨꯁꯨꯣ ꯍꯥꯏꯥꯏ ꯄꯌ ꯍ ꯆꯅ ꯍꯥꯏ ꯄꯌ ꯀꯣ ꯃꯥ ꯂꯛꯄ ꯀꯥꯟꯗ
ꯍ ꯍ ꯍꯥꯏꯕꯤꯒꯦ ꯍꯥꯏꯕꯤꯒꯦ ꯃꯥꯁꯨ ꯑ ꯃꯥꯁꯨ ꯍꯥꯏꯌꯦ ꯅꯪꯗꯣ ꯐꯖꯩꯌꯦ ꯑꯗ ꯈꯔ ꯋꯦꯠ ꯦꯟ ꯇꯧꯔꯗꯤꯀꯣ
ꯎꯝ
ꯑꯃꯨꯛꯒ ꯐꯖꯩꯌꯦ ꯐꯖꯈꯤꯅꯤ ꯑꯗꯨꯃꯅ ꯍꯥꯏꯌꯦ ꯋꯦꯠ ꯈꯔ ꯒꯦꯟ ꯇꯧꯔꯣ ꯑꯗꯨꯃꯅ ꯔꯁꯇꯥꯏꯁꯨ ꯑꯉꯗ ꯍꯥꯏ ꯅꯪꯗꯣ ꯐꯖꯔꯦ ꯑꯗꯨꯁꯨ ꯅꯪ ꯈꯔꯥꯎ ꯋꯦꯠ ꯒꯦꯟ ꯇꯧꯔꯗꯤ ꯑꯃꯨꯒ ꯐꯖꯒꯦ ꯑꯗꯨꯃꯥꯏꯅ ꯍꯥꯏꯌꯦ ꯃꯥꯗꯣ
ꯎꯝ
ꯍꯧꯖꯤꯛꯀꯥꯟꯗꯤ ꯑꯩ ꯌꯥꯝ ꯌꯥꯝ ꯆꯥꯛꯆꯥꯏꯕ
ꯍꯣꯏ ꯑꯗꯨꯗꯤ ꯐꯔꯦ ꯐꯖꯅ ꯆꯥꯛꯔꯣꯀꯣ ꯆꯥꯛꯇꯣ
ꯍꯣꯏ ꯀꯥꯏꯁꯨ ꯉꯅꯤꯅꯦꯕ
ꯍꯣꯏ ꯑꯗꯨꯅꯤ
ꯉꯥꯗꯤ ꯌꯥꯝ ꯋꯥꯏꯀꯣ ꯑꯗꯨꯒꯤ ꯊꯕꯛꯀꯨꯝꯕ ꯎꯝ ꯍꯥꯏ ꯂꯤꯁꯤꯡꯒꯨꯝꯄꯥ ꯆꯥꯕꯗꯨꯁꯨ ꯎꯝ ꯆꯥꯅꯤꯡꯗꯕ ꯃꯤꯇꯁꯤꯡꯒꯨꯝꯕꯁꯨ ꯌꯥꯝ ꯄꯥꯎ ꯐ ꯑꯣꯏꯅ
ꯎꯝ ꯎꯝ ꯎꯝ
ꯑꯗꯨꯗꯤ ꯀꯔꯤ ꯀꯔꯤ ꯋꯥꯔꯤ ꯁꯥꯒꯦꯅꯤ
ꯎꯝ ꯏꯁ ꯈꯟꯔꯤ
ꯍꯍ
ꯑꯗꯔꯤ ꯆꯤ ꯀꯗ ꯎꯝ ꯀꯔꯤ
ꯑꯗꯨ ꯅꯪꯒꯤ ꯅꯤꯁ ꯈꯨꯜꯗꯨꯀꯣ ꯐꯌꯨꯗꯣ ꯍꯧꯖꯤꯛ ꯅꯈꯣꯏꯒꯤ ꯌꯨꯝ ꯂꯦꯛꯕꯗꯨ ꯌꯥꯝ ꯃꯥꯒꯤ ꯃꯤꯛꯇꯨꯀꯣ ꯌꯥꯝ ꯐꯖꯩꯑꯕ ꯃꯥꯒꯤ ꯑꯥꯏꯕ꯭ꯔꯣꯁꯀꯨꯝꯕꯀꯣ ꯎ ꯌꯥꯝ ꯁꯥꯔꯦꯒ ꯀꯣ ꯌꯥꯝ ꯐꯖꯩꯑꯕ ꯃꯗꯨ
ꯎ ꯃ ꯃꯥ ꯎ
ꯎꯝ ꯑꯗꯨꯃ ꯑꯗꯨ ꯎꯝ ꯐꯖꯅ ꯈꯪꯗꯦꯕ ꯐꯖꯅ ꯈꯪꯉꯦꯕ ꯃꯥꯜ ꯃꯗꯨ ꯄꯨꯔꯥ
ꯍꯣꯏ ꯃꯥꯗꯣ ꯃꯥꯒꯤ ꯏꯃꯥꯗꯣ ꯌꯥꯝꯅ ꯑ ꯐꯖꯅ ꯈꯪꯉꯦ ꯑꯗꯨꯃꯅ ꯍꯥꯏꯌꯦꯦ ꯃꯥꯒꯤ ꯃꯃꯥ ꯄꯄꯥꯗꯨꯀꯣ ꯐꯖꯅ ꯐꯖꯅ ꯈ ꯈꯪꯉꯦ ꯍꯥꯏꯌꯦꯦ
ꯎꯝ ꯍꯣꯏ ꯄꯆꯅ ꯍꯥꯏ
ꯐꯖꯅ ꯕꯦꯇꯔꯁꯨ ꯇꯨꯝꯗꯦ ꯃꯤꯅꯤꯠ ꯍꯥꯏ ꯃꯇꯝ ꯑ ꯈꯦ
ꯐꯃꯨꯝꯗꯀꯣ ꯇꯨꯝꯨꯔꯒ ꯀꯥꯞꯄꯦꯕ ꯑꯃ ꯃꯈꯣꯏꯅ ꯎꯝ ꯍꯦꯕꯤꯠꯇ ꯑꯣꯏꯈ꯭ꯔꯦꯅꯀꯣ ꯑꯩꯈꯣꯏꯒꯤ ꯈꯨꯠꯇꯀꯣ ꯄꯥꯏꯔꯒ ꯇꯨꯝꯃꯦꯕ ꯃꯗꯨ
ꯑꯩꯈꯣꯏ ꯂꯄ ꯂꯥꯛꯄ ꯀꯥꯟꯗ ꯀꯣ ꯃꯥꯏꯕꯤ ꯃꯤꯠꯇꯣ ꯑꯩꯈꯣꯏꯒꯤ ꯎꯔꯦꯒ ꯀꯣ ꯐꯖꯅ ꯌꯦꯡꯕ ꯑꯩꯈꯣꯏꯁꯨ
ꯋꯥꯔꯦꯗ ꯀꯔꯤꯁꯨ ꯇꯧꯔꯕꯁꯨ ꯋꯥꯔꯦ ꯌꯥꯝ ꯋꯥꯔꯦ ꯍꯧꯖꯤꯛꯀꯥꯟꯗꯤ ꯌꯥꯝ ꯁꯥꯏꯌꯦꯅꯀꯣ
ꯌꯥꯝꯅ ꯁꯥꯔꯦ ꯑꯗꯨꯅꯦ
ꯍꯣꯏ ꯂꯣꯟꯁꯨ ꯂꯣꯟꯁꯨ ꯐꯖꯅ ꯆꯨꯝꯗꯦꯕ ꯑꯗꯨꯒꯤ ꯎꯝ ꯀꯔꯤ ꯍꯥꯏꯁꯤꯔꯥ ꯍꯧꯖꯤꯛꯀꯥꯟꯗꯤ ꯎꯝ ꯎꯝ ꯀꯔꯤ ꯍꯥꯏꯖꯤꯔ
ꯊꯕꯛ ꯇꯧꯗ꯭ꯔꯁꯨ ꯌꯥꯝꯅ ꯁꯥꯏꯌꯦꯀꯣ
ꯐꯝꯔ ꯍꯣꯏ ꯐꯥꯔꯃꯔꯁ ꯀꯨꯝꯕꯗꯤ ꯎꯝ ꯄꯦꯗꯤ ꯐꯤꯜꯗ ꯊꯥꯕꯛ ꯇꯧꯑꯦꯀꯣ ꯑꯗꯨ ꯃꯈꯣꯏꯁꯨ ꯏꯁꯤꯡ ꯐꯖꯅ ꯂꯥꯛꯇꯦ ꯑꯗꯨꯒꯤ ꯎꯝ ꯀ ꯍꯦꯁ꯭ꯔꯥ ꯎꯝ
ꯨ ꯇ꯭ꯔ
ꯍꯣꯏ ꯍꯣꯏ ꯐꯖꯅ ꯇꯣꯑꯗꯤ ꯍꯥꯏꯌꯦ
ꯍꯣꯏ
ꯏꯁꯤꯡ ꯂꯩꯇꯦꯀꯣ ꯑꯗꯨꯒꯤ ꯇꯣꯗ꯭ꯔꯤ ꯍꯥꯏꯌꯦ ꯍꯥꯐ ꯇꯣꯛꯈ꯭ꯔꯦ ꯍꯥꯐ ꯇꯣꯇꯔꯤ ꯍꯥꯏꯌꯦ
ꯅꯣꯟ ꯆꯨꯔꯦꯗꯤ ꯐꯔꯦꯀꯣ
ꯍꯣꯏ ꯂꯣꯟ ꯂꯣꯟ ꯐꯖꯟꯅ ꯆꯨꯝꯗꯦ ꯑꯗꯨꯏꯅꯦꯕ
ꯎ ꯗꯤꯁꯌꯔꯗꯣ ꯑꯗꯨꯝꯕꯅ ꯆꯨꯝꯗꯦꯀꯣ ꯂꯁꯔꯒꯨꯝꯕ ꯑꯗꯨꯝꯕꯅꯗꯤ ꯆꯨꯝꯗꯦꯀꯣ
ꯎꯝ ꯂꯥꯁ ꯑꯦꯌꯔꯗꯤ ꯐꯖꯅ ꯆꯨꯝꯃꯦꯕ ꯑꯗꯣ ꯍꯧꯖꯤꯛꯀꯥꯟꯗꯤ ꯐꯖꯅ ꯆꯨꯝꯗꯦꯕ
ꯆꯨꯝꯕꯥꯁꯨꯀꯣ ꯃꯤꯅꯤꯠ ꯇꯔꯥ ꯀꯨꯝ ꯀꯨꯝ ꯑ ꯃꯤ ꯇꯔꯥ ꯀꯨꯝꯕꯥ ꯆꯨꯝꯃꯔꯦ ꯇꯥꯀꯣ ꯆꯨꯗꯔꯤꯕ ꯑꯗꯨꯒꯤ
ꯎꯝ ꯍꯣꯏ ꯗ꯭ꯔꯥꯏꯑꯣꯔꯤ ꯀꯤꯅꯤꯀꯣ ꯑꯗꯨꯝꯅ
ꯎꯝ ꯐꯖꯅ ꯆꯥꯛꯈ꯭ꯔꯦꯕ ꯑꯗꯨꯒꯤ ꯎꯝ ꯇꯦꯝꯄꯔꯦꯆ ꯒꯨꯝꯕꯁꯨ ꯀꯣ ꯐꯖ ꯅ ꯏꯟꯀ꯭ꯔꯤ ꯊꯣꯛ ꯎꯝ
ꯑꯣꯏ
ꯂꯥꯁ ꯌꯔ ꯀꯣꯝꯄꯤꯦꯌꯔ ꯇꯧꯕꯗꯤ ꯀꯣ
ꯃꯠꯇꯦꯍꯦ ꯐꯖꯥ ꯆꯟꯗ꯭ꯔꯔꯤꯁ ꯐꯜ
ꯍꯣꯏ
ꯅꯠꯇꯦ
ꯍꯣꯏ ꯂꯣꯟ ꯆꯨꯕꯗꯤ ꯐꯕꯅꯦꯕ ꯑꯗꯨꯒ ꯂꯣꯟꯁꯨ ꯐꯖꯅ ꯆꯨꯝꯗꯦ
ꯑꯗ
ꯎꯝ
ꯅꯨꯉꯥꯏꯇꯦꯍꯦ
ꯍꯣꯏ ꯑꯗꯨ ꯃꯤꯗꯨ ꯃꯣꯇꯣꯔ ꯀꯣ ꯋꯥꯠ ꯃꯇꯔꯒꯤ ꯃꯣꯇꯣꯔꯗꯣ ꯄꯥꯏꯔꯒ ꯇꯧꯑꯦ ꯍꯥꯏꯌꯦ
ꯎꯝ ꯀꯩ ꯍꯥꯏꯁꯤꯔꯥ ꯑꯩꯈꯣꯏꯅ ꯄꯤꯛꯅꯤꯛ ꯎꯝ
ꯀꯔꯦ ꯑꯗꯨꯔꯥ ꯎꯝ ꯌꯥꯝ ꯐꯦꯗꯤ ꯐꯤꯜꯂꯦꯕ ꯑꯗꯨ ꯑꯗꯨꯒꯨꯝꯕ ꯁꯥꯏꯠꯇꯕꯨꯣ
ꯑꯣꯏ
ꯎꯝ
ꯍ